ꯍꯣꯏ ꯇꯕ꯭ꯔꯣ ꯀꯩꯁꯤ ꯇꯣꯗꯦ ꯅꯗꯤ ꯀꯩꯁꯨ ꯇꯧꯗꯦ ꯍꯥꯥ
ꯑꯩꯁꯨ ꯀꯩꯁꯨ ꯇꯧꯗꯦ
ꯍꯣꯏ ꯑꯩꯁꯨ ꯀꯔꯤꯁꯨ ꯇꯧꯗꯦ
ꯆꯥꯛ ꯆꯥꯔꯕꯣ
ꯆꯥꯗ꯭ꯔꯤ ꯍꯧꯖꯤꯛꯅ ꯑꯗꯨꯗꯨꯇꯤꯗ ꯍꯜꯂꯛꯈ꯭ꯦ
ꯑꯣ ꯑꯩꯗꯤ ꯍꯦꯛ ꯍꯜꯂꯛꯑꯒ ꯆꯥꯈ꯭ꯔꯦ
ꯑꯣ ꯅꯪ ꯆꯥꯔꯕ꯭ꯔꯣ
ꯆꯔ
ꯑ ꯀꯔꯤ ꯍꯤꯡꯖꯟ ꯆꯥꯏꯑ ꯉꯁꯤꯗꯤ ꯀꯔꯤ ꯍꯥꯏꯕ
ꯏꯔꯣꯝꯕ ꯏꯁꯀ꯭ꯔꯔꯕꯔꯒꯤ ꯏꯔꯣꯝꯕ
ꯍꯕ꯭ꯔꯣ
ꯍꯋꯥꯣꯏ ꯄꯨꯡ ꯅꯨꯡꯉꯥꯏꯇ ꯍꯥꯎꯋꯦ ꯍꯥꯎꯕ꯭ꯔꯕꯨꯗꯤ ꯍꯥꯎꯋꯦ ꯍꯥꯏꯕ ꯌꯥꯝ ꯍꯥꯎꯋꯦ ꯍꯥꯏꯕ
ꯑꯥ ꯑꯥ
ꯆꯥꯛ ꯆꯥꯈꯤꯔꯣꯏꯗ꯭ꯔꯣ ꯅꯪꯗꯤ
ꯑꯩꯈꯣꯏꯗꯤ ꯍꯧꯖꯤꯛꯇꯤ ꯆꯥꯅꯤꯡꯗ꯭ꯔꯤꯌꯦ
ꯉꯁꯥꯏ ꯀꯔꯤ ꯀꯔꯤ ꯆꯥꯕ꯭ꯔꯣ
ꯉꯁꯥꯏꯗꯤ ꯗ꯭ꯌꯨꯇꯤꯗ ꯑꯩꯈꯣꯏ ꯎꯝ ꯔꯥꯒꯒꯥ ꯑ ꯀꯩꯅꯣ ꯕꯣꯔꯥꯒ ꯑ ꯕꯥꯝ ꯆꯥꯈ꯭ꯔꯦ ꯑꯗꯨꯕꯨ ꯍꯧꯖꯤꯛꯇꯤ ꯆꯥꯅꯤꯡꯗꯦ
ꯑꯣ
ꯍꯣꯔꯦꯟꯗꯤ ꯍꯣꯔꯦꯟ ꯍꯣꯔꯦꯟ ꯆꯥꯒꯅꯤ
ꯑꯩꯗꯤ ꯆꯥꯛ ꯂꯥꯝꯕꯒ ꯍꯦꯛ ꯍꯜꯂꯛꯑꯒ ꯆꯥꯈ꯭ꯔꯦ
ꯍ ꯗꯗꯤꯒꯤꯥꯏ ꯍꯥꯏꯥꯏꯅꯦ ꯑꯗꯨꯗꯗꯤ ꯍꯧꯖꯤꯛꯀꯥꯟꯗꯤ ꯀꯔꯤ ꯇꯧꯔꯤꯒꯦ
ꯍꯧꯖꯤꯛꯇꯤ ꯑꯗꯨꯝ ꯐ꯭ꯔꯤꯗ ꯂꯩ ꯏꯃꯥꯟꯅꯕꯤ ꯁꯝ ꯁꯪꯒꯦ ꯇꯧꯋꯤ
ꯑꯣ ꯑꯗꯣ ꯇꯤ ꯆꯥꯕ ꯋꯥꯔꯕ꯭ꯔꯣ
ꯑꯣꯍꯥꯏꯗ
ꯋꯥꯌꯦꯦ
ꯋꯥꯥꯏ ꯅꯪꯗꯤ ꯋꯥꯗꯕ꯭ꯔꯣ ꯍꯣꯏ ꯌꯥꯝ ꯍꯣꯏ ꯌꯥꯝ ꯋꯥꯏꯑꯦ
ꯑ
ꯅꯪ ꯗꯤ ꯋꯥꯔꯕꯣ
ꯍꯣꯏ ꯋꯥꯔꯦ ꯑꯩꯁꯨ ꯋꯥꯔꯦ ꯌꯥꯝ ꯌꯥꯝꯗꯤ ꯋꯥꯗꯦ ꯌꯥꯝꯅꯗꯤ ꯋꯥꯗꯦ ꯑꯗꯨꯁꯨ ꯋꯥꯏ ꯍꯣꯏ
ꯀꯔꯤ ꯀꯔꯤ ꯊꯕꯛ ꯇꯧꯔꯦ ꯉꯁꯤꯗꯤ
ꯂꯆꯤ ꯇꯔꯥ
ꯎꯝ
ꯑꯗꯨꯇꯤꯗꯗꯤ ꯎꯝ ꯏꯟꯖꯦꯛꯁꯟ ꯎꯝ ꯄꯤꯌꯦ ꯑꯗꯨꯕꯨ ꯑꯥꯏꯕꯤ ꯁꯦꯠ ꯁꯦꯝꯃꯦ ꯑꯗꯨꯒ ꯑ
ꯀꯅ ꯍꯥꯏꯒꯦꯅ
ꯍꯣꯏ ꯑꯉ ꯃꯆꯥ ꯑꯦ ꯁꯤꯁꯇꯌꯦꯦ ꯑꯥ ꯑ ꯄꯤꯗꯤꯌꯥꯗꯥ ꯄꯤꯗꯤꯌꯥ ꯋꯥꯔꯗꯥ ꯑꯦꯛꯁꯤꯁ
ꯎꯝ
ꯁꯤꯁꯇꯣꯦ ꯅꯈꯣꯏꯗꯤ ꯀꯔꯤ ꯀꯔꯤ ꯊꯕ ꯇꯣ
ꯑꯩꯈꯣꯏꯁꯦ ꯑꯉꯥꯡ ꯄꯣꯛꯑꯦ ꯄꯣꯛꯂꯒ ꯑꯩꯁꯨ ꯉꯁꯤ ꯑꯉꯥꯡ ꯑꯃ ꯑꯦꯁꯤꯁ ꯇꯧꯋꯦ
ꯑ
ꯑꯗꯨꯅꯗꯥ
ꯑꯣ ꯅꯈꯣꯏꯅꯦ ꯑꯗꯨꯗꯤ ꯑꯟꯇꯤꯅꯠꯇ ꯋꯥꯔꯗꯠꯇ ꯄꯣꯁ ꯇꯧꯕ꯭ꯔꯥ ꯑꯗꯨꯗꯤ
ꯍꯣꯏꯇꯩꯅꯣ ꯇꯗ
ꯑꯈꯣꯏꯁꯨ ꯄꯣꯁ ꯅꯠꯇꯕꯥ ꯀꯣꯏ ꯑꯥ
ꯃꯕꯨ꯭ꯔꯣ
ꯑꯦꯔꯤꯍ ꯍꯥꯏꯕ
ꯅꯨꯡꯉꯥꯏꯕ꯭ꯔꯥ ꯍꯥꯏꯕ
ꯋꯥꯕ꯭ꯔꯣ ꯀꯥꯎꯕ꯭ꯔꯥ ꯑꯥ ꯅꯨꯡꯉꯥꯏ ꯑ ꯅꯨꯡꯉꯥꯏꯌꯦ ꯍꯣꯏ ꯅꯨꯡꯉꯥꯏꯌꯦ
ꯍꯥꯏꯌꯦ ꯅꯨꯡꯉꯥꯏ ꯑꯗꯨꯣ ꯉꯁꯤꯗꯤ ꯄꯨꯡ ꯀꯌꯥꯗ ꯇꯨꯝꯗꯣꯏꯕ
ꯀꯔꯤ ꯍꯥꯏꯕ ꯐꯖꯅ ꯇꯥꯗꯦ
ꯄꯨꯡ ꯀꯌꯥꯗ ꯇꯨꯝꯗꯣꯏꯅꯣ ꯉꯁꯤ
ꯑ ꯐꯁꯟꯅ ꯇꯗꯦꯀꯣ
ꯄꯨꯡ ꯀꯌꯥꯗꯣ ꯄꯨꯝꯗꯣꯏꯔꯣ ꯉꯁꯤ
ꯑ ꯅꯁꯤꯗꯥ ꯅꯁꯤꯗꯤ ꯄ ꯑ ꯎ ꯈꯟꯗꯦ ꯍꯧꯖꯤꯛꯇꯗꯤ
ꯔꯦ ꯏꯗꯣꯏꯔꯣ
ꯔꯦꯕ
ꯑꯗꯦ ꯏꯗ ꯑꯣꯏꯂꯣ
ꯍꯣꯏ ꯂꯥꯏꯔꯤꯛ ꯏꯅꯤ ꯂꯥꯏꯔꯤꯛ ꯌꯥꯝ ꯏꯕ ꯌꯥꯝ ꯂꯥꯛꯏꯦ
ꯌꯥꯝꯋꯥꯠꯂꯤꯒꯦ ꯍꯣꯏ
ꯑꯩꯈꯣꯏꯒꯤ ꯃꯦꯝꯅ ꯀꯦꯁꯁꯨ ꯁꯝꯃꯤꯠ ꯇꯧꯔꯣ ꯍꯥꯏꯌꯦ ꯁꯝꯃꯤꯠ ꯇꯧꯕꯤꯌꯣ ꯍꯥꯏꯌꯦ ꯑꯦꯟꯇ ꯑꯦꯟꯇꯤꯅꯠꯇꯒꯤꯁꯨ ꯑ ꯀꯃ꯭ꯨꯅꯤꯇꯤ ꯁꯨꯨ ꯐꯦꯁꯕꯨꯛ ꯑꯃꯁꯨ ꯁ ꯇꯕꯤꯌ ꯍꯥꯏ ꯑꯗꯨꯁꯨ ꯗꯤ ꯌꯥꯝ ꯌꯥꯝ ꯋꯥꯜꯂꯦ
ꯑꯥ
ꯑꯗꯨꯗꯤ ꯍꯒꯅꯤꯅꯁꯤꯁꯨꯨ ꯅꯔ ꯅꯔꯥꯡꯁꯨꯨ ꯑ ꯍꯣꯔꯦꯡꯕꯤꯦ
ꯍꯥꯏ ꯐꯑ ꯃꯦ ꯐꯖꯅ ꯑꯩꯁꯨ ꯗꯣꯏꯅꯦ
ꯑ
ꯆꯥꯛꯁꯥ ꯑꯔꯗꯅ
ꯑꯦꯕ
ꯆꯥꯛ ꯆꯥꯅꯕ ꯇꯧꯔꯅ
ꯅꯪ ꯀꯤꯂꯣ ꯎꯝ ꯐꯁ ꯇꯗꯦ ꯅ ꯇ ꯁꯄꯤꯛ ꯂꯥꯛ ꯀꯣꯕꯤꯌꯣ
ꯀꯔꯤ ꯍꯥꯏꯕ ꯀꯔꯤꯚꯥꯕꯅ ꯇꯥꯏꯌꯦ
ꯑꯩꯗꯤ ꯅꯪꯒꯤ ꯋꯥ ꯅꯪꯒꯤ ꯋꯥꯔꯤꯗꯤ ꯐꯖꯅ ꯇꯥꯗꯦ
ꯇꯔꯕꯔꯕꯣ
ꯀꯍꯦꯕ
ꯇꯥꯔꯕ
ꯑꯣꯏ
ꯀꯗꯧꯔꯤꯅꯣ
ꯍꯧꯖꯤꯛꯇꯤ ꯐꯝꯃꯒꯂꯌꯦ
ꯀꯥꯏꯗ ꯃꯄꯥꯟꯗ
ꯃꯄꯥꯟ ꯅꯠꯇꯦ ꯑꯩꯈꯣꯏꯒꯤ ꯐ꯭ꯔꯦꯟ ꯃꯔꯨꯞ ꯃꯔꯣꯏꯒꯤ ꯔꯨꯝꯗ ꯐꯝꯃꯟꯒꯂꯛꯑꯦ
ꯐꯔꯌꯦꯦ ꯐꯔꯌꯦ ꯐꯔ ꯎ
ꯑ ꯍꯣꯏ ꯐꯥꯏꯕꯣ
ꯎꯝ
ꯌꯥꯝ ꯅꯨꯡꯉꯥꯏꯌꯦ ꯐꯝꯃꯒ
ꯎꯝ
ꯑꯣ
ꯃꯤ ꯀꯅꯥ ꯀꯅꯥ ꯂꯩꯕ꯭ꯔꯣ
ꯃꯤ ꯃꯉꯥ ꯇꯔꯨꯛ ꯂꯩ
ꯀꯔꯤ ꯀꯔꯤ ꯇꯧꯔꯒ ꯂꯩꯕ ꯌꯥꯝ ꯂꯥꯎꯉꯤꯅ
ꯑ
ꯅꯣꯏꯒꯤꯗꯣ ꯌꯥꯝ ꯂꯥꯡꯉ
ꯑꯣ
ꯑ
ꯍꯧꯖꯤ ꯀ ꯋꯥꯔ ꯀꯞ ꯑ ꯌꯦꯡꯕ꯭ꯔꯣ ꯍ ꯀꯞ
ꯌꯦꯡꯗꯦ
ꯋꯥꯔ ꯀꯞ ꯁꯥꯟꯅꯕ ꯌꯦꯕ꯭ꯔꯣ ꯅꯈꯣꯏ ꯅꯈꯣꯏꯒꯤ ꯋꯥꯔ ꯀꯞ ꯑ
ꯍꯕ
ꯑ
ꯃꯪꯗꯤ
ꯍꯣꯏ ꯑꯩꯗꯤ ꯌꯦꯡꯉꯦ ꯑꯩꯈꯣꯏꯒꯤ ꯑꯩꯅ ꯁꯞꯄꯣꯔꯠ ꯇꯧꯕ ꯀꯟꯇ꯭ꯔꯤ
ꯎꯝ ꯑꯔꯖꯦꯟꯇꯤꯅꯥ
ꯁꯤ ꯈ ꯍꯦꯕ ꯄ꯭ꯂꯦ ꯇꯣꯞꯇꯣꯕꯥꯗꯤ ꯌꯦꯡꯉꯦ ꯑꯩꯗꯤ ꯑꯔꯖꯦꯟꯇꯤꯅꯥ ꯑꯔꯖꯦꯟꯇꯤꯅꯥꯒꯤ ꯀꯟꯇ꯭ꯔꯤ ꯁꯄꯣꯔꯠ ꯇꯧꯋꯦ
ꯐꯌꯦ ꯐꯌꯦ ꯇ ꯇꯣ ꯐꯩꯌꯦ ꯐꯩꯌꯦ ꯌꯦꯡꯉꯣ ꯋꯥꯋꯥꯏꯠ ꯀꯂꯔꯗ ꯭ꯂꯨ ꯂꯥꯛꯆꯁꯨ ꯊꯗ
ꯑꯥ
ꯇꯥꯏꯀꯣ
ꯍꯣꯏ
ꯑꯣ ꯀ
ꯅꯥꯟ ꯍꯣꯁꯇꯦꯜꯗꯂ ꯏꯕ꯭ꯔꯣ
ꯍꯣꯏ ꯍꯣꯁꯇꯦꯜꯗ ꯂꯩ
ꯑꯣ ꯍꯣꯁꯇꯦꯜ ꯅꯪꯒꯤ ꯍꯣꯁꯇꯦꯜ ꯅꯪꯒꯤ ꯍꯣꯁꯇꯦꯜꯗ ꯃꯤ ꯀꯌꯥ ꯂꯩꯌꯦ
ꯎꯝ ꯃꯤꯁꯦ ꯃꯤ ꯃꯤ ꯌꯥꯝꯃꯦ ꯃꯤꯌꯥꯝꯃꯦ
ꯑꯥ
ꯅꯪꯗꯦ
ꯍꯣꯏ ꯑꯩꯈꯣꯏꯒꯤ ꯍꯣꯁꯇꯁꯨ ꯃꯤ ꯂꯥꯛ ꯃꯤ ꯍꯣꯏ ꯌꯥꯝꯃꯦ
ꯑꯟꯏꯟꯇꯦꯜꯂꯤꯖꯦꯕꯜ ꯄꯨꯡ ꯀ꯭ꯌꯥꯗ ꯆꯥꯛ ꯆꯥꯗꯣꯏꯅꯣ
ꯑꯣ ꯅꯤꯄꯥꯟ ꯃꯄꯥꯟꯗ ꯆꯥꯒꯦ ꯍꯧꯖꯤꯛꯗꯤ ꯆꯥꯛ ꯆꯥꯛꯂꯥꯝꯗꯦ ꯅꯪꯗꯤ ꯆꯥꯔꯦ ꯆꯥꯔꯦꯀꯣ
ꯑꯩꯗꯤ ꯆꯥꯔꯦ ꯂꯥꯝꯃꯟ
ꯍꯣꯏ ꯑꯃꯨꯛꯀ ꯆꯥꯔꯣ ꯅꯥꯡꯁꯨ
ꯎꯝꯍꯝ ꯄꯨꯛ ꯅꯨꯡꯉꯥꯏꯇꯦ
ꯍꯥ
ꯄꯨꯛ ꯅꯨꯡꯉꯥꯏꯇꯦ ꯆꯥꯔꯔꯣꯏ
ꯅꯪꯁꯨ ꯗꯤꯁꯇ꯭ꯔꯤꯛ ꯂꯩꯕ꯭ꯔꯥ
ꯍꯥ
ꯅꯪꯁꯨ ꯒꯦꯁꯇ꯭ꯔꯤꯛ ꯂꯩꯕ꯭ꯔꯥ
ꯒꯦꯁꯇ꯭ꯔꯤꯛ ꯂꯩꯌꯦ ꯍꯣꯏ
ꯑꯣ ꯑꯗꯨꯅꯦ ꯑꯗꯨꯅꯦ ꯑꯟꯑꯣꯗꯤꯕꯜ
ꯋꯥ ꯈꯔ ꯉꯥꯡꯉꯣꯅꯥ ꯅꯪꯁꯨ
ꯀꯩ ꯍꯥꯏꯕ
ꯅꯨꯡꯉꯥꯏꯔꯤꯕꯣ ꯍꯥꯏꯕ
ꯍꯣꯏ ꯅꯨꯡꯉꯥꯏꯔꯦ
ꯅꯪꯅ ꯑꯥꯗ ꯂꯥꯏꯕꯗꯣ ꯀꯩꯗꯧꯉꯩ ꯊꯣꯛꯂꯛꯇꯣꯏꯅꯣ
ꯑ ꯍꯣꯏ
ꯀꯩꯅꯣ ꯍꯣꯏꯕꯣ ꯀꯥꯏꯗ ꯄꯨꯡ ꯑꯦ ꯄꯨꯡ ꯑꯥꯗ ꯂꯩꯔꯤꯗꯣ ꯀꯩꯗꯧꯉꯩ ꯊꯣꯛꯂꯛꯇꯣꯏꯅꯣ ꯍꯥꯏꯔꯒ ꯑ ꯍꯣꯏ ꯑꯗꯤ ꯀꯩꯅꯣ
ꯍꯍꯍ
ꯎꯝꯍꯝ
ꯑꯗꯔꯣ
ꯑꯝꯍꯝꯍꯝꯍꯍ ꯍꯣꯏ ꯍꯣꯏ ꯅꯪꯅ ꯑꯥꯗ ꯂꯩꯔꯤꯗꯣ
ꯑꯥꯗ ꯈꯪꯗꯦꯗ
ꯑꯍꯍ
ꯑꯍꯍꯍ ꯑꯉꯣꯟ ꯗꯔꯣ
ꯅꯉꯣꯟꯗꯅꯦ ꯌꯥꯔꯦ ꯌꯥꯔꯦ ꯈꯪꯗ꯭ꯔꯗꯤ
ꯍꯣꯏ ꯍꯣꯏ
ꯑꯦ ꯑꯦ
ꯍꯣꯏ ꯈꯪꯉꯦ ꯑꯩꯁꯨ ꯈꯪꯉꯦ ꯈꯪꯉꯦ ꯈꯪꯉꯦ
ꯑꯦ ꯑꯗꯨꯗꯤ ꯈꯨꯝꯃꯣꯗꯅ
ꯈꯨꯝꯃꯨ ꯑꯩꯗꯤ ꯈꯨꯝ ꯈꯨꯝ ꯈꯨꯝ ꯈꯨꯝꯒꯦꯅ ꯑ ꯈꯨꯝꯕ ꯑꯩꯗꯤ ꯅꯪꯅ ꯋꯥꯔꯤ ꯁꯥꯗꯤ ꯈꯨꯝꯃꯦ
ꯈꯨꯝꯗꯦ
ꯈꯨꯝꯃꯦꯗꯥ
ꯃꯤ ꯍꯍꯍ ꯈꯨꯝꯃꯦꯗ ꯃꯤꯅ ꯍꯪꯕꯒ ꯈꯨꯝꯗ꯭ꯔꯒ ꯊꯣꯛꯂꯛꯑꯣ ꯊꯣꯛꯂꯛꯑꯣ ꯑꯩ ꯉꯥꯏꯔꯦ ꯀꯣꯏꯕ ꯆꯠ
ꯑ ꯍ ꯍꯣꯏ ꯍꯣꯏ
ꯋꯥꯔꯝꯃꯅꯤ ꯑꯥꯗ ꯂꯩꯕꯗꯣ
ꯍꯣꯌꯦ ꯆꯨꯝꯃꯦ
ꯑꯍꯝꯍꯝ
ꯑ
ꯂꯥꯛꯑꯣ
ꯍꯣꯏ ꯂꯀꯅꯤ ꯍꯣꯏ
ꯑꯩ ꯀꯣꯏꯕ ꯕꯣꯕꯤꯒꯦ ꯅꯪꯅꯅꯥ ꯄꯩꯁꯥ ꯄꯨꯊꯣꯛꯑꯣ
ꯍꯣꯏ ꯄꯩꯁꯥ ꯂꯩꯇꯦ ꯑꯦꯀꯥꯎꯟꯗꯗꯤ ꯄꯩꯁꯥ ꯂꯩꯦ ꯄꯩꯁꯥ ꯇꯔꯥꯗꯤ ꯂ ꯂꯩꯇ ꯑꯃꯁꯨꯨ ꯂꯩ ꯂꯩꯇ
ꯂꯩꯇꯕꯩ ꯌꯥꯔꯣꯏ
ꯍꯣꯏ ꯂꯩꯇꯦ ꯑꯁꯤꯕꯅꯦ ꯂꯩꯇꯦ
ꯄꯩꯁꯥ ꯇꯥꯜꯂꯗꯅ ꯂꯩꯐꯗꯤꯦ
ꯍꯥ
ꯄꯥꯂꯣ ꯂꯩꯇ꯭ꯔꯗꯤ
ꯍꯣꯏ ꯂꯩꯇ꯭ꯔꯣꯏꯗꯤꯄꯥꯥꯏ ꯂꯩ ꯂꯩꯇꯦꯀꯣ
ꯆꯨꯝꯃꯤ ꯆꯨꯝꯃꯤ ꯎꯄꯥꯏ ꯂꯩꯇꯦ ꯂꯩꯇ꯭ꯔꯗꯤ ꯅꯠꯇ꯭ꯔꯥ ꯀꯃꯥꯅꯤꯗ
ꯀꯣꯟꯅꯗꯦꯍꯦ ꯁꯤ ꯁꯝ ꯀꯩꯕꯁꯦ
ꯑ
ꯏꯃꯅꯕꯤꯒꯤ ꯁꯝꯗꯣ ꯑꯩ ꯇꯩꯔꯒ ꯂꯩꯕꯅꯦꯕ ꯇꯥꯕ꯭ꯔꯣ ꯃꯥꯅ ꯄꯤꯀꯦꯠ ꯑꯃꯈꯛ ꯇ ꯂꯧꯕ ꯑꯗꯨꯒꯤ ꯀꯣꯟ ꯅꯥꯗꯕ ꯊꯤꯔꯗꯤ ꯑꯩꯉꯣꯟꯗ ꯑꯁꯤ ꯕ꯭ꯂꯦꯝ ꯇꯧꯔꯛꯇꯣꯏꯅꯦ
ꯑꯣ
ꯃꯥꯅ ꯀꯣꯟꯅꯔꯤꯉꯥꯏ ꯂꯩꯇꯕꯀꯣ
ꯑ ꯑ
ꯑꯗꯨꯒꯤ
ꯑꯣ ꯅꯪ ꯀꯔꯤ ꯁꯦꯝꯄꯨ ꯌꯨꯁ ꯇꯧꯕ꯭ꯔꯥ
ꯑꯩꯗꯤ